ꯀꯩꯗꯧꯔꯤꯅꯣ
ꯑꯥ ꯀꯔꯤꯁꯨ ꯇꯥꯎꯗꯦ
ꯆꯥꯛꯇꯤ ꯆꯥꯔꯦꯕꯣ
ꯆꯥꯛ ꯆꯥꯗꯔꯤ
ꯎꯝ
ꯍꯥꯎꯖꯤꯛꯅ ꯍꯥꯎꯒꯠꯂꯒ ꯂꯩꯌꯦ
ꯎꯝ ꯑꯗꯨꯗꯤ ꯊꯦꯡꯉꯦ ꯀꫭ ꯅꫭꯏ ꯅꯨꯄꯤꯁꯤꯡ ꯁꯦ
ꯍꯝ
ꯊꯦꯡꯉꯦꯅꯦ ꯅꯥꯈꯣꯏꯁꯦ
ꯎꯝ
ꯎꯝ ꯕꫭꯜ ꯌꯦꯡ ꯑꯣ ꯕꯣꯜ ꯌꯦꯡꯕꯔꯥ
ꯍꯣꯏ ꯌꯦꯡꯉꯦ ꯕ꯭ꯔꯖꯤꯜ
ꯀꯔꯤ ꯏꯟꯁꯥꯡ ꯆꯥꯔꯦ
ꯆꯥꯛ ꯆꯥꯗ꯭ꯔꯤ ꯍꯥꯏꯔꯒ
ꯑꯣ ꯑꯗꯨꯒ ꯀꯔꯤ ꯌꯦꯟꯁꯥꯡ ꯊꫭꯡꯒꯦꯔꯥ
ꯊꯣꯡꯁꯨ ꯊꯣꯡꯗ꯭ꯔꯤ
ꯑꯣ ꯑꯗꯨꯗꯤ ꯌꯥꯝ ꯊꯦꯡꯉꯦꯀꯣ
ꯍꯨꯝ ꯅꯣꯏꯗꯤ ꯆꯥꯕ ꯂꯣꯏꯔꯦ ꯅꯣꯏꯗꯤ ꯆꯥꯕ ꯂꯣꯏꯔꯕ꯭ꯔꯥ
ꯍꯣꯏ ꯆꯥꯕ ꯂꯣꯏꯔꯦ ꯂꯥꯜ
ꯎꯝ ꯗꯥ ꯍꯥꯎꯕꯅꯦ
ꯍꯥꯎꯠꯇ꯭ꯔꯦꯗ ꯑꯗꯨꯝ ꯆꯥꯝꯃꯟꯕꯒꯤ ꯑꯩ
ꯅꯪꯁꯨ ꯕꯣꯜ ꯌꯦꯡꯕꯔꯥ
ꯍꯣꯏ ꯔꫭꯅꯥꯜꯗꫭ ꯌꯦꯡꯉꯦ ꯅꯪꯗꯤ ꯀꯅꯥꯗ ꯁꯥꯞꯄꯣꯠ ꯇꯧꯕ꯭ꯔꯥ
ꯑꯩꯗꯤ ꯅꯣꯔꯋꯦ
ꯆꯞ ꯃꯥꯟꯅꯅꯤ ꯑꯗꯨꯗꯤ
ꯑꯩꯗꯤ ꯕ꯭ꯔꯖꯤꯜꯕꯨꯗꯤ ꯄꯥꯝꯗꯦ
ꯅꯪ ꯉꯝꯕꯒꯤ ꯅꯔꯋꯦ ꯉꯝꯕꯒꯤ ꯅꯪ ꯁꯞꯄꯣꯔꯠ ꯇꯧꯕ꯭ꯔꯥ
ꯅꯠꯇꯦꯍꯦ ꯑꯩꯗꯤ ꯑꯗꯨꯝ ꯅꯣꯔꯋꯦꯅꯦ
ꯑꯣ ꯑꯗꯨꯗꯤ ꯐꯤꯏꯌꯦ
ꯔꯦꯜꯋꯦꯁꯤꯡꯁꯦ ꯌꯥꯝ ꯌꯥꯝ ꯍꯩꯈ꯭ꯔꯦ
ꯍꯣꯏ ꯌꯥꯝ ꯍꯩꯌꯦ
ꯎꯝ
ꯑꯔꯖꯦꯟꯇꯤꯅꯥꯒ ꯄꯣꯔꯇꯨꯒꯥꯜ ꯗꯥꯗꯤ ꯅꯪꯗꯤ ꯀꯅꯥꯕꯨ ꯁꯥꯞꯄꯣꯠ ꯇꯧꯒꯅꯤ
ꯑꯩꯁꯦ ꯑꯔꯖꯦꯟꯇꯤꯅꯥꯅꯤꯗꯥ ꯅꯪꯗꯤ
ꯑꯩꯗꯤ ꯄꫭꯔꯇꯨꯒꯥꯜꯅꯦ ꯔꫭꯅꯦꯜ ꯔꫭꯅꯥꯜꯗꫭꯔ
ꯑꯗꯨꯗꯤ ꯌꯥꯝ ꯐꯩꯌꯦ
ꯑꯗꯨꯗꯤ ꯍꯧꯖꯤꯛ ꯀꯔꯤ ꯀꯔꯤ ꯇꯧꯔꯒ ꯂꯩꯕ꯭ꯔꯥ
ꯍꯧꯖꯤꯛꯁꯦ ꯑꯩꯁꯦ ꯊꯕꯛ ꯃꯐꯝꯗ ꯂꯩꯌꯦ ꯏꯆꯦ ꯊꯕꯛ ꯈꯨꯕꯝꯃꯛꯅ ꯀꯔꯤ ꯃꯈꯣꯟ ꯃꯈꯣꯟꯅꯣ ꯇꯞ ꯇꯞ ꯇ
ꯀꯔꯤ ꯀꯔꯤ ꯊꯕꯛ ꯇꯧꯔꯒ ꯂꯩꯔꯦ꯫
ꯑꯈꯣꯏꯒꯤ ꯐꯥꯔꯃꯥꯁꯤꯗ ꯑꯗꯨꯝ ꯐꯥꯝꯝꯕ ꯉ ꯂꯩ꯫
ꯍꯨꯝ ꯅꯨꯡꯉꯥꯏꯅ ꯉꯁꯤ ꯀꯅꯥ ꯀꯅꯥ ꯕꯣꯠ ꯁꯥꯟꯅꯥꯒꯅꯤ꯫
ꯉꯁꯤꯁꯦ ꯎꯝ ꯉꯀꯣ ꯑꯩ ꯌꯦꯡꯕꯤꯒꯦ꯫ ꯉꯁꯤꯁꯦ ꯏꯁꯄꯦꯟꯣꯏ ꯏꯁꯄꯦꯟ ꯏꯁꯄꯦꯟꯒ ꯄꯣꯔꯇꯨꯀꯜ ꯁꯅꯒꯅꯤ꯫
ꯉꯁꯤ
ꯍꯣꯏ
ꯄꯨꯡ ꯀꯌꯥꯗ
ꯄꯨꯡ ꯇꯨꯌꯦꯞ ꯑ ꯑꯦꯝꯗ ꯇꯨꯌꯦꯞ
ꯍꯥ ꯊꯦꯡꯑꯦ
ꯍꯣꯏ
ꯉꯁꯤꯁꯨ ꯊꯦꯡꯅ ꯇꯣꯝꯒꯅꯤ꯫
ꯍꯣꯏ ꯇꯨꯌꯦꯞ ꯊ꯭ꯔꯥꯇꯤꯗ ꯑꯦ ꯑꯦꯝ ꯍꯣꯢ
ꯐꯖꯅ ꯌꯦꯡꯊꯣꯛꯂꯁꯤꯅ ꯑꯗꯨꯅ ꯇꯨꯝ ꯃꯇꯝ ꯃꯇꯝ ꯑꯃ ꯑꯃꯈꯛꯇꯅꯤꯅ ꯑꯗꯨꯝ ꯋꯥꯔꯜ ꯀꯞꯁꯦ ꯂꯥꯛꯁꯦ꯫ ꯆꯍꯤ ꯃꯉꯥ ꯂꯣꯏꯔꯒ ꯑꯗꯨꯝ ꯋꯥꯟ ꯋꯥꯟ ꯇꯥꯅꯤꯀꯣ ꯑꯗꯨꯒꯤꯅꯤ꯫
ꯅꯦꯁ ꯂꯥꯛꯄꯗꯗꯤ ꯏꯆꯥ ꯏꯁꯨ ꯂꯩꯔꯝꯒꯅꯤ꯫
ꯑꯣ ꯅꯪꯒꯤ
ꯌꯨꯝꯁꯨ ꯏꯆꯦꯗꯤ ꯌꯨꯝ ꯄꯥꯟꯈ꯭ꯔꯦ ꯌꯨꯝ ꯄꯥꯟꯈ꯭ꯔꯦꯀꯣ꯫
ꯌꯥꯝ ꯄꯥꯅꯤꯡꯉꯥꯏ ꯃꯇꯥꯡꯁꯨ ꯂꯥꯛꯈ꯭ꯔꯦ꯫
ꯑꯣ ꯎꯝ ꯑꯗꯨꯗꯤ ꯌꯥꯝ ꯐꯩꯅꯦ ꯆꯦꯁꯦ꯫
ꯅꯪꯁꯨ ꯅꯆꯥ ꯅꯁꯨ ꯂꯩꯔꯝꯒꯅꯤ꯫
ꯑꯦ ꯑꯩ ꯑꯩꯅ ꯈꯪꯗꯦ ꯑꯩꯗꯤ꯫
ꯄꯥꯈꯪ ꯁꯔꯤ ꯑꯣꯏꯗꯣꯏꯔꯥ꯫
ꯄꯈꯪ ꯑꯔꯤꯕꯗꯤ ꯇꯧꯅꯔꯦꯍꯦ ꯇꯝꯅ ꯄꯨꯔꯛꯑꯗꯤ ꯑꯗꯨꯝ ꯏꯔꯥ ꯀꯔꯤ ꯍꯥꯏꯁꯤꯔ ꯑꯗꯨꯝ꯫
ꯑꯗꯨꯝ
ꯇꯧꯕꯅꯤꯅ
ꯅꯨꯄꯤ ꯐꯪꯗ꯭ꯔꯗꯤ
ꯅꯨꯄꯤꯕꯨꯗꯤ ꯋꯥꯠꯂ ꯕꯣꯏꯗ꯫
ꯎꯝ ꯅꯨꯄꯤ ꯕꯨꯗꯤ ꯂꯩꯒꯅꯤꯗ꯫ ꯑꯈꯣꯏꯅ ꯑꯗꯨꯝ ꯀꯔꯤꯅ ꯑꯗꯨꯝ ꯒ꯭ꯌꯥꯟ ꯇꯥꯅꯔꯒꯗꯤꯀꯣ꯫ ꯅꯨꯄꯤꯗꯤ ꯌꯥꯝ ꯂꯩꯈꯔꯦ ꯑꯈꯣꯏꯗ ꯑꯩꯈꯣꯏ ꯄꯥꯈꯪꯗꯤ ꯄꯨꯟꯁꯤꯅ ꯏ ꯂꯨꯝꯕꯁꯦ ꯅꯣꯏꯒꯤꯗꯤ ꯑꯃꯗ ꯐꯩꯌꯦ꯫
ꯅꯣꯏꯒꯤꯗꯤ ꯌꯥꯝ ꯐꯩꯌꯦ
ꯎꯝ
ꯅꯣꯏꯗꯤ ꯅꯨꯨꯄꯥꯅ ꯅꯈꯣꯏꯕꯨ ꯂꯧꯒꯗꯕ ꯂꯧꯒꯗꯕꯅꯤꯀꯣ ꯑꯩꯈꯣꯏꯗꯤ ꯅꯨꯄꯤꯕꯨ ꯂꯧꯔꯥ ꯅꯨꯄꯤꯅ ꯑꯩꯈꯣꯏꯅ ꯍꯥꯏꯕ ꯏꯟꯕꯥ ꯌꯥꯕ ꯅꯨꯄꯤꯁꯤꯡꯁꯨ ꯈꯔ ꯂꯝꯍꯦꯟꯕ ꯂꯩꯅꯀꯣ ꯅꯨꯄꯥꯅ ꯍꯥꯏꯕ ꯏꯟꯕ ꯏꯟꯕ ꯉꯝꯗꯕꯁꯨ ꯂꯩꯕ ꯅꯨꯄꯤ ꯅꯨꯄꯥꯁꯨ ꯆꯞ ꯃꯥꯟꯅꯩ ꯍꯥꯏꯅ ꯍꯧꯖꯤꯛꯀꯥꯟꯁꯦ
ꯗꯨꯅꯤ
ꯅꯨꯄꯥꯅ ꯑꯃꯥꯏꯅ ꯇꯧꯕꯅꯦꯅ ꯏꯆꯦꯗꯤ ꯎꯝ ꯅꯪꯒꯤ ꯌꯨꯝꯗꯔꯥ ꯃꯄꯥꯟꯗꯔ
ꯀꯔꯤꯌꯦ
ꯃꯄꯥꯟ ꯃꯄꯥꯟ
ꯑꯩꯗꯤ ꯌꯨꯝꯗꯅꯦ
ꯑꯣ ꯑꯗꯨꯗꯤ ꯅꯣꯏ ꯃꯐꯝꯗꯨꯗ ꯑꯗꯨꯗꯤ ꯑꯍꯥꯎ ꯑꯍꯥꯎꯕ ꯐꯪꯔꯝꯒꯅꯤꯅꯦ ꯍꯧꯖꯤꯛꯀꯥꯟꯁꯦ
ꯍꯣꯏ ꯐꯪꯉꯦ
ꯑꯩꯈꯣꯏꯒꯤꯗꯤ ꯆꯠ ꯑꯩꯈꯣꯏꯒꯤꯗꯤ ꯆꯥꯕ ꯐꯪꯗ꯭ꯔꯦꯗ ꯀꯔꯤ ꯎꯝ ꯐꯪꯉꯁꯨ ꯌꯥꯝ ꯇꯥꯡꯉꯦꯅꯦ
ꯃꯄꯥꯟꯗ ꯂꯩꯔꯗꯤ ꯑꯗꯨꯃꯥꯏ ꯇꯧꯕꯅꯦ
ꯎꯝ ꯅꯣꯡ ꯐꯥꯟꯗꯤ
ꯀꯔꯝꯕ ꯃꯇꯝꯗ ꯌꯨꯝ ꯂꯥꯛꯀꯅꯤ ꯅꯪꯗꯤ
ꯑꯩꯁꯦ ꯆꯍꯤ ꯑꯅꯤ ꯂꯩꯔꯒ ꯂꯥꯛꯀꯗꯧꯅꯤ ꯆꯍꯤ
ꯑꯩ ꯇꯜꯂꯦ ꯃꯔꯛ ꯃꯔꯛꯇ ꯌꯨꯝ ꯂꯥꯛꯔꯒ ꯑꯗꯨꯝ ꯆꯠꯄꯅ ꯅꯨꯡꯉꯥꯏꯕꯅꯦ ꯑꯩꯗꯤ ꯆꯍꯤ ꯆꯍꯤ ꯃꯄꯥꯟꯗ ꯂꯩꯅꯤꯡꯉꯥꯏ ꯑꯩꯗꯤ ꯉꯝꯗꯦ
ꯑꯩꯈꯣꯏ ꯅꯨꯄꯥꯁꯤꯡꯁꯦ ꯌꯥꯝ ꯂꯨꯝꯃꯒꯤ ꯐꯖꯅ ꯊꯕꯛ ꯁꯨꯗ꯭ꯔꯗꯤ ꯑꯗꯨ ꯌꯥꯗꯕꯒꯤꯅꯤꯅ ꯑꯩꯁꯨ ꯂꯥꯛꯄꯨꯗꯤ ꯂꯥꯛꯅꯤꯡꯕꯅꯤ ꯑꯗꯨ ꯀꯔꯤꯔꯥ ꯀꯔꯤ ꯍꯥꯏꯁꯤꯔꯥ ꯍꯥꯏꯕ ꯈꯪꯗꯦꯅꯦ
ꯃꯇꯝꯅ ꯌꯥꯗꯕ꯭ꯔꯥ
ꯃꯇꯝꯅꯁꯨ ꯌꯥꯗ꯭ꯔꯦ ꯑꯩꯈꯣꯏꯒꯤꯁꯦ ꯍꯧꯖꯤꯛꯇꯤ ꯌꯥꯝ ꯂꯨꯝꯕ ꯃꯇꯝꯅꯤꯀꯣ ꯑꯗꯨꯒꯤꯅꯤ
ꯅꯣꯢ ꯅꯨꯄꯥ ꯃꯥꯕꯨ ꯅꯤꯁ ꯅꯤꯡꯁꯤꯡꯔꯝꯒꯅꯤ ꯀꯣ
ꯍꯣꯏ ꯑꯗꯨꯝ ꯏꯁꯤꯡꯕꯨꯗꯤ ꯅꯤꯡꯁꯤꯡ ꯂꯥꯛꯑꯦꯕ ꯑꯗꯣ ꯄꯣꯠꯇꯗꯤ ꯑꯗꯨꯝ
ꯑꯗꯨꯝ ꯆꯠꯊꯣꯛꯄꯗ ꯑꯩꯗꯤ ꯅꯤꯡꯁꯤꯡꯉꯦ
ꯍꯣ ꯍꯣ ꯍꯣꯏ ꯈꯔ ꯏꯃꯥ ꯏꯄꯥꯕꯨ ꯌꯥꯝ ꯅꯨꯡꯁꯤꯌꯦ ꯌꯥꯝ ꯎꯅꯤꯡꯉꯦ
ꯑꯩꯁꯦ ꯉꯁꯤꯅ ꯆꯍꯤ ꯃꯔꯤ ꯑꯣꯏꯔꯝꯒꯅꯤ ꯌꯨꯝ ꯂꯥꯛꯇ꯭ꯔꯦ
ꯂꯣꯏꯔꯦꯍꯦ ꯋꯥꯔꯤꯗꯤ ꯁꯨꯅꯥꯑꯕ ꯐꯪꯕ꯭ꯔꯥ
ꯍꯣꯏ ꯑꯗꯨꯝ ꯚꯤꯗꯤꯑꯣ ꯀꯣꯜ ꯑꯗꯨꯝꯕꯨꯗꯤ ꯇꯧꯋꯦ ꯌꯨꯝ ꯐꯣꯟ ꯋꯥꯔꯤꯕꯨꯗꯤ ꯑꯗꯨꯝ ꯁꯥꯅꯩ
ꯑꯌꯥ ꯅꯣꯏ ꯅꯃꯥ ꯅꯄꯥꯁꯨ ꯃꯤꯁ ꯇꯧꯔꯝꯒꯅꯤ
ꯍ ꯑꯗꯨ
ꯎꯝ
ꯏꯆꯦꯗꯤ ꯑꯗꯨꯝ ꯌꯨꯝꯗ ꯂꯩꯕꯅꯤꯀꯣ
ꯔꯔꯤꯌꯥ
ꯎ ꯀꯔꯝꯕ ꯃꯇꯝꯗ ꯂꯨꯍꯣꯡꯒꯅꯤ ꯅꯪꯗꯤ ꯑꯩꯕꯨꯁꯨ ꯏꯟꯚꯥꯏꯇꯦꯁꯟ ꯀꯥꯔꯠ ꯄꯤꯔꯒ
ꯀꯥꯎꯔꯦ ꯆꯍꯤ ꯑꯃ ꯑꯅꯤ ꯃꯇꯪꯗ
ꯑ ꯑꯩꯁꯨ ꯃꯇꯦꯡ ꯑꯗꯨꯝ ꯄꯥꯡꯕ ꯉꯝ ꯑꯗꯨꯝ ꯈꯔꯗꯤ ꯄꯥꯡꯕ ꯌꯥꯒꯦ
ꯅꯪ ꯌꯨꯝ ꯊꯣꯛꯄꯗ ꯂꯨꯍꯣꯡꯔꯒꯦ ꯎꯝ
ꯑꯩꯁꯦ ꯆꯍꯤ ꯆꯍꯤ ꯑꯅꯤ ꯋꯥꯜꯂꯦꯗ
ꯎꯝ
ꯌꯨꯝꯂꯥꯛ
ꯑꯗꯨ ꯑꯣꯏꯔꯗꯤ ꯉꯥꯏꯒꯅꯤꯅꯣ ꯅꯪꯁꯨ ꯑꯩꯒꯤ ꯂꯨꯍꯣꯡꯕꯗ ꯌꯥꯎꯅꯤꯡꯉꯥꯏ
ꯅꯪꯅ ꯉꯥꯏꯕ ꯉꯝꯕ꯭ꯔꯗꯤ ꯑꯗꯨꯝ ꯉꯥꯏꯕ ꯅꯈꯣꯏꯅ ꯑꯩꯈꯣꯏ ꯑꯦꯔꯣ ꯁ ꯇꯥꯔꯦ ꯂꯧꯍꯥꯎꯅꯤꯡꯉꯦꯅ ꯎꯝ ꯑꯗꯨ ꯈꯟꯅꯗꯤ ꯌꯥꯝ ꯐꯩ ꯆꯦꯁꯦ
ꯎꯝ ꯃꯤ ꯂꯣꯏꯅꯃꯛ ꯁꯨꯔꯒ ꯂꯨꯍꯣꯡꯒꯅꯤ
ꯎ ꯍꯧꯖꯤꯛ ꯍꯧꯖꯤꯛꯁꯨ ꯌꯥꯝ ꯀꯔꯤꯔꯥ ꯍꯧꯖꯤꯛꯇꯤ ꯑꯩ ꯍꯥꯏꯖꯅ ꯍꯥꯏꯊꯣꯛꯄ ꯉꯝꯗꯕꯅꯦꯕ ꯍꯩꯗꯕꯅꯦ ꯁꯤ ꯂꯣꯟꯁꯦ
ꯋꯥꯗꯤ ꯍꯥꯏꯅꯤꯡꯕ ꯑꯗꯨꯒ ꯍꯥꯏꯊꯣꯛꯄ ꯉꯝꯗꯕ
ꯁꯤꯟꯗꯗꯤ ꯄꯥꯟꯕ ꯉꯝꯗꯕ꯭ꯔꯣ
ꯍ ꯑꯗꯨꯒꯤꯅꯦ
ꯑꯩ ꯍꯕꯥꯗ ꯉ
ꯏꯆꯦꯒꯤ ꯃꯔꯨꯞꯁꯤꯡꯗꯤ ꯂꯩꯕ꯭ꯔꯥ ꯌꯨꯝ ꯄꯥꯟꯈ꯭ꯔꯕ ꯅꯠꯇ꯭ꯔꯒ ꯑꯗꯨꯨꯝ ꯅꯪ ꯅꯪ ꯅꯣꯏ ꯅꯪꯁꯨ ꯅꯪꯒꯤ ꯃꯔꯨꯝ ꯂꯩꯔꯝꯒꯗꯣ ꯑꯩꯈꯣꯏꯒꯤ ꯈꯨꯟꯒꯤ
ꯃꯣꯏꯗꯤ ꯀꯔꯝ ꯍꯥꯏꯅ ꯂꯩꯌꯦ ꯍꯧꯖꯤꯛ ꯅꯨꯡꯉꯥꯏꯅ ꯂꯩꯕ꯭ꯔꯥ ꯌꯨꯝ ꯄꯥꯟꯈ꯭ꯔꯕ꯭ꯔꯥ
ꯑꯩꯒꯤ ꯏꯃꯥꯟꯅꯕꯤꯁꯤꯡꯗꯤ ꯌꯨꯝ ꯄꯥꯟꯈ꯭ꯔꯦ ꯑꯩꯗꯤ ꯂꯦꯛꯁꯥꯕꯤ ꯐ ꯁꯥꯔꯤꯒꯨꯝꯕꯅꯦ ꯎꯝ
ꯊꯦꯡꯅꯔ ꯍꯪꯕꯁꯨ ꯍꯥꯏꯗꯅ ꯄꯣꯁꯤꯡ
ꯃꯆꯥ ꯃꯁꯨꯁꯨ ꯑꯅꯤ ꯑꯣ ꯑꯩꯒꯤ ꯏꯃꯥꯟꯅꯕꯤꯗꯤ ꯑꯗꯨꯃꯥꯏꯅ ꯇꯧꯈ꯭ꯔꯦ
ꯑꯣ ꯔꯨꯄꯤꯁꯤꯡ ꯇꯨ ꯇ꯭ꯋꯦꯟꯇꯤ ꯑꯩꯠ ꯊꯥꯔꯇꯤ ꯑꯗꯨꯒꯨꯝꯕꯅ ꯌꯥꯅ ꯑꯗꯨꯏꯗꯒ ꯍꯥꯏ ꯊꯌꯦꯡ ꯈꯔꯗꯤ ꯀꯔꯤꯅꯣ ꯍꯥꯏꯕꯅꯤꯅ
ꯎꯝ
ꯅꯨꯄꯤꯁꯤꯡꯁꯨ ꯑꯗꯨꯝ ꯀꯛꯑꯦꯔꯥ ꯂꯨꯍꯣꯡ ꯆꯍꯤ ꯃꯇꯝ ꯑꯃ ꯂꯩꯀꯣ ꯐꯖꯕ ꯅꯉꯅ ꯂꯨꯍꯣꯡꯉꯗꯤ ꯐꯩꯕ ꯆꯞ ꯃꯥꯟꯅꯏꯅ ꯅꯨꯄꯥꯁꯤꯡ ꯅꯨꯄꯤꯁꯤ ꯅꯨꯄꯥꯁꯤ ꯌꯥꯗ ꯂꯩ
ꯅꯨꯄꯤꯗꯤꯀꯣ ꯆꯍꯤ ꯇ꯭ꯋꯦꯟꯇꯤ ꯑꯩꯠ ꯇ꯭ꯋꯦꯟꯇꯤ ꯅꯥꯏꯟꯒꯨꯝꯕꯗ
ꯍꯣꯏ
ꯆꯞ ꯆꯥꯔꯦ ꯅꯪꯒꯤ ꯅꯈꯣꯟ ꯐꯖꯅ ꯇꯥꯗ꯭ꯔꯦ
ꯀꯔꯤ ꯍꯧꯖꯤꯛꯀꯤ
ꯍꯜꯖꯤꯛ
ꯍꯧꯖꯤꯛꯇꯤ ꯐꯖꯅ
ꯍꯣꯏ ꯍꯧꯖꯀꯤꯦ ꯇꯥꯔꯦ
ꯑꯣ ꯏꯆꯦꯥꯛ ꯍꯨꯏ ꯂ ꯂꯩꯕ꯭ꯔꯥ
ꯍꯥꯏꯕꯗꯤ ꯑꯩꯈꯣꯏꯒꯤ ꯌꯨꯝꯗꯔꯣ